ꯇꯥꯕꯔꯣ
ꯑ ꯇꯥꯏꯌꯦ ꯇꯥꯏꯌꯦ
ꯑꯣ ꯎꯝ ꯍꯧꯖꯤꯛ ꯅꯖꯠꯒ
ꯀꯩ ꯌꯦꯟꯁꯥꯡ ꯀꯩ ꯃꯊꯦꯜ ꯆꯥꯔꯦ ꯉꯁꯤꯗꯤ
ꯉꯁꯤꯁꯦ ꯎꯁꯣꯏ ꯆꯥꯏꯌꯦ
ꯑꯝ ꯑꯝ
ꯑꯗꯨꯗ ꯆꯥꯏꯌꯦ
ꯇꯥꯕꯔꯥ
ꯑ ꯇꯥꯏꯌꯦ
ꯅꯣꯛꯅꯤꯡꯉꯦ ꯅꯣꯛꯅꯤꯡꯗ꯭ꯔꯣ
ꯍꯍꯍꯍ ꯀꯩꯗꯧꯔꯤꯅꯣ ꯇꯨꯝꯃꯕꯣ
ꯇꯨꯝꯗ꯭ꯔꯤꯌꯦ ꯑꯩꯈꯣꯏꯁꯦ ꯃꯣꯏꯁꯦ ꯃꯪꯒ ꯍꯪꯒꯣꯟꯗ ꯋꯥꯔꯤ ꯁꯥꯔꯒ ꯂꯩꯔꯤꯌꯦ ꯑꯗꯨꯒꯤ
ꯑꯥ
ꯑꯩ ꯅꯣꯛꯅꯤꯡꯉꯤꯗ
ꯃꯣꯁꯨꯨ ꯂꯥꯛꯇꯕꯅꯤꯅ
ꯑ ꯀꯩꯕ
ꯃꯩ ꯂꯥꯛꯇꯕꯒꯤ ꯅꯨꯡꯉꯥꯏꯇꯦ ꯍꯥꯏꯕ
ꯍꯣꯏ ꯌꯥꯝ ꯁꯔꯤ ꯑꯩꯈꯣꯏꯗ ꯀꯣꯍꯩ ꯂꯥꯛꯇꯕꯩ ꯑꯗꯣ ꯑꯩꯒꯤꯗꯤ ꯁꯥꯗꯕ ꯍꯧꯖꯤꯛ ꯉꯁꯤꯒꯤꯗꯤꯀꯣ ꯃꯤꯗꯤ ꯁꯥꯏ ꯁꯥꯏꯌꯦ ꯑꯗꯨꯝ ꯍꯥꯏꯅꯩ ꯍꯧꯖꯤꯛꯄꯨꯗꯤ ꯍꯥꯏꯕ ꯑꯩꯗꯤ ꯀꯩꯅꯣ ꯏꯔꯨꯕ ꯂꯣꯏꯕꯒꯤ ꯑꯣꯏꯔ ꯏꯔꯨꯕ ꯂꯣꯏꯕꯒꯤꯔ ꯈꯪꯗꯦ ꯑꯩ ꯀꯣꯛꯁꯨ ꯇꯨꯝꯃꯦꯕꯑꯗꯨꯒꯤ
ꯀꯩꯍꯦꯡꯖꯩꯡ ꯆꯥꯔꯦ ꯉ ꯁꯤꯗꯤ
ꯑꯁ ꯑꯦ ꯉꯁꯤꯗꯤ ꯉꯥꯒ꯭ꯔꯥ ꯑꯣꯏꯅ ꯆꯥꯔꯦ
ꯍꯥꯎꯔꯦ ꯍꯥꯎꯔꯦ
ꯃꯣꯏꯁꯦ ꯑꯗꯨꯝ ꯉꯔꯒ ꯂꯩꯔꯦ ꯇꯥꯕ꯭ꯔꯥ ꯎꯄꯥꯏ ꯅꯦꯇꯦ ꯑꯗꯨꯤꯁꯨ ꯇꯧꯅꯤꯅ ꯇꯨꯝꯗ꯭ꯔꯦ ꯏꯆ ꯏꯆꯜꯅꯨꯄꯤꯗꯣ ꯑꯁ ꯁꯨꯃꯥꯡꯊꯣꯛꯑꯒ ꯑꯁ ꯑꯩ ꯄꯜꯂꯔꯣꯏ ꯍꯥꯏꯔꯒ ꯑꯃꯨꯛ ꯄꯥꯟꯈꯦꯍꯦ
ꯀ꯭ꯁꯅ ꯇꯦ ꯑꯗꯨ
ꯑ ꯀꯁꯨ ꯀꯥꯏꯕ ꯂꯩꯇꯦꯅꯀꯣ ꯑꯗꯩ
ꯎꯝ
ꯉꯁꯤꯗꯤ ꯍꯡꯒꯟꯕꯅꯦ ꯉꯁꯥ ꯍꯦꯟꯗꯝꯈ꯭ꯔꯕꯅꯦ ꯑꯗꯣ ꯑꯩ ꯆꯥꯛ ꯆꯥꯖꯕꯒꯤ ꯑꯩ ꯆꯥꯛ ꯆꯥꯗꯕꯣꯏꯒꯤ ꯑꯩ ꯆꯥꯛꯆꯥꯥ ꯇꯣꯛꯑꯗꯤ ꯅꯪ ꯅꯪꯕꯨ ꯀꯣꯜ ꯇꯧꯔꯛꯀꯦꯅ ꯈꯟꯕꯅꯦꯕ ꯑꯗꯨꯒ
ꯎꯝ
ꯐꯪꯗꯕ ꯉꯁꯥꯏꯗꯣ ꯍꯧꯖꯤꯛꯇꯤ ꯅꯪꯁꯨ ꯇꯨꯝꯅꯤꯡ ꯀꯧꯅꯤ
ꯑꯁ ꯇꯨ ꯗꯔꯤꯗ ꯃꯄꯥꯟꯗ ꯐꯝꯃꯒ ꯂꯩꯅꯦ ꯑꯩ
ꯕꯤꯇ꯭ꯔꯤꯁꯨ ꯕꯤꯇꯔꯤꯁꯨ ꯌꯥꯝꯗ ꯏꯆꯦꯒꯤ ꯅ ꯇꯝ ꯂꯩꯌꯦ
ꯐꯖꯤ ꯀꯌꯥꯂꯦꯕꯅꯦ ꯅꯪꯒꯤ
ꯐꯣꯔꯇꯤ ꯀꯩꯅꯩꯅ ꯑꯣꯏꯔꯅꯤ
ꯑꯁ ꯑꯗꯨꯗꯤ ꯌꯥꯝꯃꯦ ꯀꯩꯅꯣ
ꯌꯥꯝꯗꯤ ꯄꯥꯏꯕꯕꯠ ꯀꯣꯅꯗꯤꯗꯤ
ꯑꯁ ꯑꯩꯈꯣꯏꯗ ꯂꯥꯛꯑꯣ ꯕꯦꯇ꯭ꯔꯤ ꯆꯥꯔꯖ ꯇꯧꯅꯤꯡꯉꯥꯏ
ꯑꯩꯈꯣꯏꯁꯨ ꯑꯃꯨꯛ ꯃꯨꯛꯊꯠꯀꯅꯤꯗ ꯀꯩꯅꯣ ꯕꯦꯇ꯭ꯔꯤ ꯑꯅꯧꯕ ꯁꯤꯟꯈ꯭ꯔꯦ ꯅꯍꯥꯟꯗꯤ ꯃꯥꯏ ꯂꯥꯛꯇꯕꯤꯗ ꯀꯦꯟꯗꯜꯗ ꯇꯧꯕꯅꯤ ꯑꯩꯈꯣꯏꯗꯤ ꯍꯧꯖꯤꯛꯀꯥꯟꯗꯤ ꯑꯍꯟꯕ ꯕꯦꯇ꯭ꯔꯤ ꯑꯃ ꯂꯩꯕꯒꯤ
ꯑꯣ ꯑꯣ
ꯑꯁ ꯑꯗꯨ ꯑꯣꯏꯔꯁꯨ ꯐꯦꯟ ꯊꯥꯗꯕꯒꯤꯀꯣ ꯅꯨꯡꯉꯥꯏꯇꯦꯕ ꯕꯦꯇ꯭ꯔꯤꯗꯗꯤ ꯊꯥꯕ ꯌꯥꯗꯣꯏꯕ ꯑꯩꯈꯣꯏꯗꯗꯤ ꯌꯥꯝ ꯁꯥꯏꯌꯦ ꯅꯨꯡꯗꯥꯡꯗꯀꯣ ꯆꯦꯛꯅ ꯇꯧꯔꯕꯅꯤꯅ ꯎꯄꯥꯏ ꯂꯩꯇꯦ ꯅꯨꯡꯗꯥꯡꯗꯒꯨꯝꯕ
ꯆꯦꯒ ꯇꯧꯕꯗꯣ ꯎ ꯀꯩꯅꯣ ꯎ ꯁꯥꯏ ꯍꯥꯏꯕ꯭ꯔꯣ ꯑꯗꯨ ꯑꯣ ꯑꯩꯈꯣꯏ ꯅꯣꯏꯒꯤꯗꯨꯗꯤ ꯅꯣꯏ ꯅꯣꯏ ꯏꯃꯥꯈꯣꯏꯒꯤꯗꯨꯗꯤ
ꯑꯣ ꯑꯗꯨ ꯑꯗꯨꯁꯨ ꯌꯥꯝ ꯁꯥꯕꯅꯦ ꯅꯨꯡꯗꯥꯡꯗ
ꯎꯝ
ꯆꯞ ꯃꯥꯟꯅꯩꯗ ꯂꯣꯏꯅ ꯎꯝ ꯀꯩꯅꯣ ꯅꯨꯡꯗꯒꯨꯝꯕꯗꯤ ꯌꯥꯝ ꯅꯨꯡꯉꯥꯏꯕ ꯂꯩꯕ ꯑꯗꯨ ꯅꯨꯡꯗꯥꯡꯗꯗꯤ ꯂꯩꯕ ꯉꯝꯗꯕ ꯁꯥꯃꯟꯕꯒꯤ ꯍꯣꯔꯦꯟ ꯑꯃꯨꯛꯀ ꯍꯦꯟꯅ ꯁꯥꯒꯅꯤ ꯁꯥꯔꯛꯀꯅꯤ ꯍꯣꯔꯦꯟ ꯄꯨꯡ ꯀꯌꯥꯗꯔꯥ ꯄꯨꯡ ꯕꯥꯔꯣ ꯑꯗꯨꯋꯥꯏꯗ
ꯇꯟꯂꯦ ꯑꯗꯨꯗꯤ ꯑꯗꯨꯗꯣ ꯑꯩꯅ ꯄꯥꯃꯕꯗꯤꯀꯣ ꯅꯣꯡ ꯆꯨꯕ ꯃꯇꯝꯗ ꯅꯨꯡꯁꯤꯠ ꯀꯟꯕ ꯑꯗꯨ ꯑꯗꯨ ꯃꯇꯝꯗꯅꯦ ꯑꯩ ꯄꯥꯝꯕꯗꯣ
ꯑꯣ ꯑꯗꯨꯒꯤ ꯃꯇꯝꯗꯗꯤ ꯅꯨꯡꯉꯥꯏꯌꯦ ꯍꯣꯏ
ꯅꯨꯡꯁꯤꯠꯇꯤ ꯀꯟꯕ ꯃꯇꯝꯗꯗꯤ ꯀꯔꯤꯁꯨ ꯑꯗꯨꯝ ꯀꯔꯤꯁꯨ ꯑꯩꯈꯣꯏꯕꯨ ꯑ ꯀꯩꯅꯣ ꯀꯔꯤ ꯍꯥꯏꯁꯤꯔꯥ ꯈꯪꯗꯦ
ꯄꯥꯈꯠꯄꯒꯨꯝꯕꯀꯣ ꯂꯩꯔꯔꯣꯏꯕ ꯑꯣ꯫ ꯑꯗꯨꯗꯣ ꯌꯥꯝ ꯀꯩꯅꯣ ꯀꯟꯕꯒꯤꯀꯣ
ꯑꯩꯁꯦ ꯂꯥꯎꯒꯟꯕꯁꯤꯅ ꯑꯩ ꯌꯥꯝ ꯀꯩꯅꯣ ꯍꯥꯏꯗꯤ ꯀꯔꯤꯔꯣ ꯑꯗꯨꯝ ꯃꯈꯣꯟꯒꯨꯝꯕ ꯇꯥꯔꯗꯤꯀꯣ
ꯑꯥ
ꯌꯥꯝ ꯌꯥꯝ ꯂꯥꯎꯒꯟꯕꯅꯦꯕ ꯑꯩꯗꯤ ꯑꯗꯨꯒꯤ
ꯍꯧꯖꯤꯛꯀꯥꯟꯁꯦ ꯅꯨꯡꯁꯤ ꯀꯔꯤ
ꯍꯥꯏꯔꯣ ꯍꯧꯖꯤꯛꯀꯥꯟ ꯅꯨꯡꯁꯤꯠ
ꯅꯨꯡꯁꯤꯠꯁꯨ ꯑꯗꯨꯝ ꯂꯥꯛꯑꯦ ꯀꯔꯤꯒꯤꯅꯣ ꯈꯪꯗꯦ ꯇꯜꯂꯦꯑꯣ
ꯑꯗꯨ ꯀꯟꯅꯗꯤ ꯂꯥꯛꯇꯦꯅ
ꯂꯥꯛꯇ꯭ꯔꯁꯨ ꯅꯨꯡꯗꯥꯡꯗ ꯅꯨꯡꯁꯤꯠ ꯂꯥꯛꯄꯗꯣ ꯇꯜꯂꯦ ꯑꯩꯗꯤ
ꯅꯨꯡꯗꯥꯡꯗ ꯅꯠꯇꯕ ꯀꯩꯅꯣ ꯅꯨꯡꯗꯥꯡ ꯅꯠꯇꯕꯗ ꯂꯥꯛꯑꯗꯤ ꯐꯕ ꯑꯗꯨꯅ ꯅꯨꯡꯗꯥꯡꯗ ꯅꯨꯡꯁꯤꯠ ꯈ꯭ꯔ ꯈꯔ ꯂꯥꯛꯄꯗꯨ ꯇꯟꯂꯦ ꯑꯁꯦꯡꯕ
ꯑꯁ ꯑꯩꯗꯣ ꯑꯗꯨ ꯅꯨꯡꯉꯥꯏꯌꯦ ꯏꯡꯕꯗꯣ ꯀꯔꯤꯔꯥ
ꯏꯁ ꯑꯩꯗꯤ ꯄꯥꯝꯗꯦꯕꯣ
ꯑꯩ ꯑꯩꯗꯤꯀꯣ ꯑꯁꯤ ꯑꯩꯒꯤ ꯈꯨꯟ ꯈꯨꯟꯗ ꯌꯨꯝꯗ ꯂꯩꯔꯒ ꯂꯩꯔꯀꯥꯟꯗ ꯅꯨꯡꯁꯤꯠ ꯂꯥꯛꯄꯗꯨ ꯇꯟꯂꯦ ꯑꯩ ꯑꯩꯒꯤ ꯌꯨꯝꯗ ꯀꯩꯅꯣ ꯇꯧꯈ꯭ꯔꯦꯕ ꯑꯗꯨꯒꯤ
ꯑꯁ ꯅꯣꯏꯗꯤ ꯏ ꯅꯣꯏꯒꯤ ꯌꯨꯝ ꯀꯔꯤꯁꯨ ꯇꯧꯔꯝꯃꯣꯏꯗ ꯑꯃ ꯑꯍꯟꯕ ꯁꯥꯕꯗꯣ ꯑꯗꯨ ꯂꯩꯕꯒꯤ ꯑꯗꯨꯒꯤ ꯄꯤꯂꯔ ꯗꯣ ꯂꯩꯕ꯭ꯒꯤ
ꯑꯗꯨ ꯁ꯭ꯋꯥꯏꯗꯗꯤ ꯈꯔ ꯐꯩꯌꯦ ꯑꯗꯨ ꯃꯅꯤꯡꯒꯤꯗꯣ ꯃꯅꯤꯡꯒꯤꯗꯣ ꯃꯅꯤꯡꯗꯒꯤ ꯅꯨꯡꯁꯤꯜꯂꯛꯑꯗꯤꯀꯣ ꯑꯁ ꯇꯜꯂꯦꯕ
ꯀꯩꯁꯨ ꯇꯧꯔꯣꯏꯗ ꯅꯪ ꯅ ꯀꯤꯒꯟꯕꯒꯤꯅꯤ
ꯅꯣꯏ ꯃꯃꯥ ꯄꯄꯥ ꯍꯣꯏ ꯇꯨꯝꯅꯔꯕꯣ ꯂꯣꯏ
ꯇꯨꯝꯈ꯭ꯔꯦ ꯍꯣꯏ
ꯎꯝ
ꯃꯝꯕ ꯍꯥꯏꯕꯁꯦ ꯌꯥꯝ ꯃꯝꯃꯦ
ꯅꯣꯏꯒꯤ ꯅꯠꯇꯇꯩ ꯃꯥꯒꯤ
ꯑꯩꯈꯣꯏ ꯏꯇꯩꯃꯥꯁꯦ ꯉꯅꯨꯡꯁꯤꯁꯦ ꯎ ꯀꯩꯅꯣ ꯆꯔꯆ ꯂꯒ ꯑꯥ ꯆꯥꯔꯆꯇꯒꯤ ꯈꯔ ꯃꯁꯥꯗꯣ ꯈꯔ ꯅꯨꯡꯉꯥꯏꯇꯕꯒꯤ ꯇꯨꯔꯒ ꯂꯩꯌꯦꯡ ꯉꯁꯤꯁꯦ ꯃꯅꯨꯡꯁꯥ ꯈꯔ ꯅꯨꯡꯉꯥꯏꯇꯦ ꯍꯥꯏ
ꯍꯣꯏ ꯌꯥꯝ ꯅꯥꯒꯟꯕꯅꯦ ꯑꯗꯨꯒꯤ ꯃꯇꯝꯗꯣ
ꯑꯣ ꯏꯇ ꯁꯃꯥꯏ
ꯃꯤꯁꯨ ꯌꯥꯝꯅꯤ ꯅꯀꯣ ꯀꯥꯏꯩꯅꯣ ꯎꯝ ꯎꯗꯕꯁꯨ ꯀꯨꯏꯔꯤꯕ ꯃꯤ ꯑꯗꯨꯝ ꯂꯩꯅ ꯑꯗꯨꯗꯤ ꯈꯔ ꯀꯩꯅꯣ ꯇ ꯃꯥꯜꯂꯦ ꯎꯝ ꯇꯥꯏꯌꯦ
ꯑꯣ ꯑꯩꯗꯤ ꯅ ꯅꯪꯅ ꯃꯨꯠꯊꯠꯄ꯭ꯔꯥꯅ ꯈꯟꯕ
ꯅꯠꯇꯦ ꯍꯌꯦꯡ ꯀꯥꯏ ꯆꯠꯈꯦꯔꯣ
ꯍꯌꯦꯡꯁꯤ ꯈꯪꯗꯦ ꯖꯨꯒꯥꯥꯔꯠ ꯆꯠꯈ꯭ꯔꯁꯤꯔꯥ
ꯍꯌꯦꯡꯗꯒꯤ ꯍꯧꯧꯅꯤꯀꯣ
ꯍꯣꯏ ꯀꯩꯅꯣ ꯍꯖꯔꯥꯒꯤ ꯀꯩꯅꯣꯗꯤ ꯅꯨꯃꯤꯠ ꯑꯃꯒꯤꯗꯣ ꯍꯦꯟꯒꯠꯂꯦ ꯍꯥꯏꯕꯅꯦ ꯆꯍꯨꯝꯗ
ꯑꯣ ꯑꯗꯨꯗꯤ ꯌꯥꯝ ꯐꯩꯌꯦ ꯆꯠꯂꯣ
ꯑꯗꯨꯗꯣ ꯄꯩꯁꯥ ꯇꯥꯥꯟꯕ ꯆꯠꯈ꯭ꯔꯁꯤꯔ ꯈꯪꯗꯦ
ꯑꯗꯨꯅ ꯐꯩꯌꯦꯗ ꯐꯔꯀꯥꯟꯗ ꯀꯩꯅꯣ ꯎꯝ ꯌꯥꯝ ꯐꯪꯗꯧ ꯃꯥꯜꯂꯦ ꯄꯨꯜꯂꯞ ꯐꯪꯗꯧ ꯃꯥꯜꯂꯦ ꯅꯍꯥꯟꯒꯤꯁꯨ ꯀꯣ
ꯑꯗꯨ ꯄꯨꯟꯅ ꯐꯪꯕꯗ ꯏꯟꯇꯔꯦꯁ ꯑꯃꯨꯛ ꯂꯩꯕ
ꯑꯗꯨꯗ ꯇꯣ ꯎꯝ ꯑꯗꯨ ꯆꯠꯊꯣꯛ ꯑꯗꯨꯗꯣ ꯍꯧꯖꯤꯛꯀꯥꯟ ꯀꯩꯅꯣ ꯇꯧꯗ꯭ꯔꯗꯤ ꯃꯣꯏꯒꯤ ꯃꯤꯡꯗꯣ ꯀꯩꯅꯣ ꯎꯝ ꯆꯠꯀꯅꯤ ꯍꯥꯏꯌꯦ ꯀꯣ ꯑꯗꯨ ꯍꯥꯏꯕ ꯅꯠꯇꯦ
ꯑꯣ ꯀꯛ ꯀꯛꯅꯤꯗꯤ ꯍꯥꯏꯌꯣꯅꯦ ꯍꯣꯏ ꯑꯗꯨꯒꯤ ꯆꯠꯄꯅꯦ ꯄꯥꯏꯅꯒꯤ ꯏꯆꯥ ꯅꯨꯄꯤ ꯄꯨꯔꯒ ꯆꯠꯄꯅꯦ
ꯁꯤꯈꯃꯦꯗꯣ
ꯑꯗꯣ ꯍꯌꯦꯡ ꯍꯌꯦꯡꯗꯤ ꯑꯣꯇꯣꯗ ꯆꯠꯈ꯭ꯔꯁꯤꯔꯥ ꯈꯪꯗꯦ ꯑꯗꯨꯝ ꯃꯣꯏ ꯆꯠꯅꯕꯅꯦ ꯑꯩ ꯀꯣꯜꯗꯤ ꯇꯧꯗ꯭ꯔꯤꯌꯦ ꯑꯗꯨꯕꯨ
ꯍꯉꯉꯗꯣ
ꯍꯣꯏ
ꯂꯝꯕꯤꯗꯣ ꯆꯠꯄ ꯅꯨꯡꯉꯥꯏꯕ꯭ꯔꯣ ꯑꯗꯨꯒꯤ ꯂꯝꯕꯤꯗꯣ
ꯆꯠꯄꯗꯤ ꯅꯨꯡꯉꯥꯏꯕꯕꯨꯗꯤ ꯅꯨꯡꯉꯥꯏ ꯑꯗꯨꯕꯨ ꯑꯉꯥꯡ ꯄꯨꯕꯒꯤꯀꯣ ꯈꯔ ꯋꯥꯕ ꯂꯨꯝꯕꯀꯣ ꯈꯜꯂꯛꯄ ꯀꯥꯟꯗ ꯆꯠꯂꯣꯝꯇꯅꯗꯤ ꯅꯨꯡꯉꯥꯏꯕ ꯀꯗꯥꯁꯨ ꯄꯨꯕꯤꯅꯤꯡꯉꯥꯏ ꯂꯩꯇꯕ ꯑꯩ ꯑꯩ ꯏꯃꯥ ꯑꯣꯏꯕꯒꯤ ꯀꯣꯟꯅ ꯃꯃꯥ ꯑꯣꯏꯕꯒꯤ ꯑꯩꯁꯦ
ꯑꯗꯨꯗꯣ ꯀꯩꯅꯣ ꯑꯣꯇꯣꯗꯔꯗꯤ ꯃꯣꯏꯕꯨ ꯐꯖꯅ ꯉꯥꯡꯂꯒ ꯆꯠꯂꯣ ꯑꯣꯇꯣꯗ ꯂꯝꯕꯤꯗ ꯀꯩꯅꯣ ꯑꯉꯥꯡ ꯄꯨ ꯆꯠꯄꯁꯨ ꯌꯥꯝ ꯋꯥꯕꯅꯤꯅ ꯑꯩꯈꯣꯏꯁ ꯀꯨꯏꯔꯦꯕ ꯈꯣꯠ ꯆꯠꯇꯕꯗꯀꯣ ꯑꯗꯨꯒꯤ
ꯎꯝ ꯍꯣꯏ ꯑꯣꯇꯣꯗ ꯍꯥꯏꯅꯔꯅꯤ ꯍꯌꯦꯡꯗꯤ ꯃꯣꯏ ꯑꯣꯇꯣꯒꯤ ꯗ꯭ꯔꯥꯏꯚꯔꯁꯤꯡꯁꯨ ꯑꯖꯣꯞꯀꯔꯠ ꯑꯗꯨꯝ ꯌꯥꯎꯕꯅꯦꯕ ꯃꯣꯏꯒꯤ ꯃꯃꯤꯡ ꯂꯩꯕꯅꯦ ꯐꯣꯇꯣ ꯀꯥꯞꯄ ꯑꯗꯨꯝ ꯂꯥꯛꯑꯦꯕ
ꯑꯣ
ꯑꯃꯨꯛ ꯆꯠꯂꯒ ꯑꯃꯨꯛ ꯍꯜꯂꯛꯄꯗꯣ ꯑꯗꯨꯝ ꯂꯨꯄꯥ ꯀꯨꯟ ꯀꯨꯟ ꯂꯧꯕꯅꯦꯕ
ꯑꯣ ꯑꯗꯨꯅ ꯐꯩꯌꯦꯗ ꯅꯠꯇ꯭ꯔꯣ
ꯎꯝ ꯎꯝ ꯌꯥꯝꯁꯨ ꯌꯥꯝꯗꯦꯕꯀꯣ ꯃꯣꯏꯁꯨꯇꯣ ꯀꯄꯠꯆꯕꯤꯒꯦ
ꯎꯝ
ꯑꯗꯣ ꯑꯣꯇꯣꯗꯤ ꯑꯅꯤ ꯈꯛꯇ ꯆꯠꯄꯅꯦ ꯅꯍꯥꯟꯋꯥꯗꯤ ꯑꯗꯣ ꯍꯌꯦꯡꯗꯤ ꯍꯌꯦꯡꯗꯤ ꯈꯪꯗꯦ ꯎ ꯑꯇꯣꯞꯃꯗꯤ ꯆꯠꯂꯝꯒꯦ ꯑꯗꯣ ꯑꯃꯗꯣ ꯈꯪꯗꯕ ꯁꯄꯗ ꯎ
ꯅꯪꯒꯤ ꯌꯥꯎ ꯍꯧꯁ ꯂꯥꯎꯑꯣꯗꯅ ꯐꯣꯇꯣ ꯀꯥꯞꯇꯕꯤꯗ ꯁꯤꯡꯖꯨꯒ ꯆꯥꯅꯤꯡꯉꯥꯏ
ꯊ ꯀꯥꯏꯁꯦ ꯑꯗꯨ ꯍꯥꯏ ꯅꯪꯒꯤ ꯃꯤꯡꯗꯤ ꯌꯥꯎꯗꯕ꯭ꯔꯣ ꯍꯥꯏꯔꯛꯀꯅꯦ ꯑꯂꯦ
ꯑꯁ ꯀꯩꯅꯣ ꯌꯥꯎꯋꯦ ꯌꯥꯎꯋꯦ ꯍꯥꯏꯗꯕꯅꯦ ꯀꯩꯅꯣ ꯑꯩꯒꯤ ꯃꯤ ꯑꯩꯒꯤ ꯃꯤꯡ ꯌꯥꯎꯕꯒꯤꯅꯤ ꯑꯩ ꯀꯩꯅꯣ ꯅꯝꯖꯥꯏꯂꯨꯒ ꯑꯍꯨꯝꯃꯛ ꯌꯥꯎꯋꯦ ꯍꯥꯏꯒꯗꯕꯅꯤ ꯀꯩꯅꯣ ꯑꯗꯨ ꯍꯥꯏꯔꯁꯨ ꯌꯥꯏꯑꯕ ꯀꯩꯅꯣ ꯃꯥꯗꯤ ꯂꯪꯒꯔꯅꯦ ꯀꯩꯅꯣ ꯍꯥꯏꯔꯁꯨ ꯌꯥꯏꯕ ꯅꯪꯒꯔꯒꯤꯗꯃꯛ ꯂꯥꯛꯄꯅꯦ ꯀꯩꯅꯣ ꯁꯤꯁꯤꯡꯖꯨꯒꯂꯒ
ꯇꯂꯦ
ꯌꯥꯔꯦꯅ ꯑꯩꯅꯁꯨ ꯐꯪꯉꯀꯥꯟꯗ ꯑꯣ ꯂꯨꯄꯥ ꯌꯥꯡꯈꯩꯒꯨꯝꯕ ꯄꯤꯌꯦ ꯑꯗꯨ ꯌꯥꯔꯦꯗꯅ
ꯅꯍꯥꯡꯈꯩꯗꯤ ꯌꯥꯝꯃꯗꯦ ꯅꯨꯃꯤꯠ ꯑꯃ
ꯎꯝ ꯑ ꯅꯪꯗꯤ ꯍꯌꯦꯡ ꯀꯥꯏ ꯆꯒꯗ꯭ꯔꯥ
ꯍꯌꯦꯡ ꯌꯨꯝꯗ ꯂꯩꯒꯅꯤ ꯑꯩ
ꯀꯩꯒꯤꯅꯣ ꯊꯣꯛꯑꯅꯦ
ꯑꯁ ꯏꯆꯦꯒꯤ ꯌꯨꯝꯗ ꯑꯗꯨꯝ ꯊꯣꯛꯀꯅꯤꯗ ꯍꯌꯦꯡꯁꯨ ꯊꯣꯛꯀꯅꯤ ꯑꯗꯨꯕꯨ ꯌꯨꯝꯗꯗꯤ ꯌꯨꯝꯗꯁꯨ ꯂꯩꯅꯤ
ꯅꯪꯁꯨ ꯐꯤ ꯁꯥꯕꯒꯤ ꯑꯣꯏꯔꯕꯝꯅꯦ
ꯑꯁ ꯅ ꯑꯣ ꯍꯌꯦꯡꯁꯦ ꯆꯠꯀꯦ ꯍꯥꯏꯔꯒ ꯆꯠꯄ ꯌꯥꯔꯣꯏ ꯍꯥꯏꯗꯨꯗꯤ ꯑꯗꯨ ꯀ ꯃꯇꯝ ꯈꯔꯗꯤ ꯆꯠꯀꯗꯧ ꯃꯥꯟꯗꯦ ꯀꯣ ꯑꯗꯨꯒꯤ ꯀꯩꯅꯣ ꯐꯤ ꯀꯩꯅꯣ ꯇꯧꯕꯤꯒꯦ ꯍꯥꯏꯕꯅꯤ ꯐꯤ ꯁꯥꯅꯤꯡꯉꯥꯏ ꯏꯆꯦꯅ
ꯎꯝ ꯇꯧꯔꯣ ꯇꯧꯔꯣ ꯁꯥꯔꯣ ꯐꯖꯅ ꯁꯥꯔꯣ ꯑꯩꯒꯤꯗꯃꯛꯁꯨ ꯁꯥꯕꯤꯔꯣ ꯑꯃ
ꯗ ꯂꯩꯦ
ꯑꯩꯁꯦ ꯀꯩꯅꯣ ꯑꯣꯔꯤꯖꯤꯅꯦꯜ ꯇꯤ ꯂꯧꯅꯤꯡꯕꯅꯦꯕ ꯑꯣꯔ ꯂꯪꯖꯤꯡꯒꯨꯝꯕꯁꯨ ꯑꯗꯨꯒꯤ ꯑꯗꯨ ꯎꯄꯥꯏ ꯂꯩꯇꯦ
ꯎꯝ ꯀꯩꯁꯨ ꯄꯥꯉꯦ
ꯎꯝ ꯅꯪ ꯅꯪꯒꯤ ꯂꯩ ꯅꯪꯒꯤ ꯂꯩꯗꯏꯅꯦ
ꯑꯁ ꯑꯗꯨ ꯍꯧꯖꯤꯛꯀꯥꯟꯒꯤꯗꯣ ꯀꯩꯅꯣ ꯇꯧꯈ꯭ꯔꯕ ꯑꯗꯣ ꯈꯔ